ꯌꯥꯔꯦ
ꯍ ꯍ ꯍ ꯍ
ꯕꯔꯣꯢ ꯀꯅꯥ ꯊꯕꯛ ꯍꯧꯔꯀꯥꯟꯗ ꯅꯣꯛꯂꯛꯏꯗꯣ ꯅꯣꯏ ꯍ ꯍ ꯍ ꯀꯔꯤꯅꯣ
ꯀꯩꯁꯨ ꯅꯠꯇꯦ
ꯑꯩꯗꯣꯀꯣ ꯂꯥꯎ ꯊꯥꯕꯁꯨ ꯌꯥꯗꯦ ꯃꯤꯁꯦ ꯆꯥꯛ ꯆꯥꯗꯔꯤꯌꯦ ꯅꯣꯏꯗꯤ ꯆꯥꯔꯕꯣ ꯑꯗꯨꯃꯥꯏ ꯅꯣꯛ ꯑꯃꯥꯏ ꯅꯣꯛꯑꯗꯤ ꯌꯥꯔꯔꯣꯏ
ꯑꯗꯨꯃꯥꯏꯅ ꯅꯣꯛꯑꯗꯤ ꯌꯥꯅꯤ
ꯑꯩ ꯄꯩꯁꯥꯒ ꯑꯝꯇ ꯐꯪꯗꯧ ꯃꯥꯥꯟꯗꯦ ꯅꯣꯏ ꯈꯨꯅꯣꯛꯇꯣ
ꯅꯪꯒꯤ ꯐꯣꯟꯗ ꯀꯔꯤ ꯃꯆꯨ ꯊꯣꯛꯏ
ꯀꯔꯤ
ꯅꯪꯒꯤ ꯐꯣꯟ ꯗ ꯀꯩ
ꯅꯠꯇꯦ ꯑꯩꯅ ꯐꯣꯟ ꯇꯧꯔꯛꯄ ꯈꯨꯗꯤꯡ ꯃꯤꯅ ꯑꯗꯨꯃꯥꯏ ꯅꯣꯛꯂꯛꯇꯧꯏꯔꯕ
ꯑꯈꯣꯏꯖꯦ ꯄꯩꯁꯥ ꯇꯥꯜꯂꯤꯅꯦ ꯑꯁ ꯁꯤ ꯔꯤꯀꯣꯗꯤꯡ ꯇꯧꯔꯥ ꯊꯥꯗꯣꯏ ꯖꯠꯂ
ꯈꯪꯗꯤꯌꯦ
ꯎꯝ
ꯑꯩ ꯃꯈꯣꯟ ꯇꯥꯖꯥꯕ꯭ꯔꯣ ꯀꯩꯅꯣꯝ ꯇꯧꯌꯦ
ꯑꯁ ꯌꯥꯝ ꯂꯥꯡꯖꯤꯜꯂꯗꯤ ꯌꯥꯔꯣꯏ ꯍꯥꯏꯕꯅꯦ ꯑꯥ ꯀꯩ ꯌꯦꯟꯁꯥꯡ ꯆꯥꯔꯒꯦ
ꯑꯩ ꯆꯥꯗ꯭ꯔꯤ ꯍꯥꯏꯕꯅꯦ ꯅꯅꯥꯗꯣ ꯀꯥꯏꯗ ꯇꯒꯦ
ꯇꯤ ꯀꯩ ꯌꯦꯟꯁꯥꯡ ꯆꯥꯒꯦ
ꯎꯝ ꯌꯥꯝ ꯂꯦꯝꯃꯛꯀꯅꯨ ꯅꯣꯛꯅꯤꯡꯉꯦ ꯑ ꯑꯑ ꯉꯁꯥꯏꯗꯣ ꯀꯩꯅꯣꯅꯦ ꯑꯣ ꯈꯃꯦꯟ ꯊꯣꯡꯕ ꯆꯥꯏꯌꯦ
ꯀꯝꯕꯟ ꯄꯥꯡꯒꯟ ꯈꯥꯃꯦꯟꯂ ꯍꯪꯒꯦ ꯇꯧ ꯀꯥꯔꯛ ꯀꯥꯝꯕꯟꯅꯩ ꯅꯣꯏ ꯀꯩ ꯏꯟꯁꯥꯡ ꯆꯥꯒꯦ ꯍꯥꯏꯕꯅꯦ
ꯑ ꯀꯣꯏꯒꯤꯗꯤꯅꯦ ꯉꯁꯥꯏ ꯑꯌꯨꯛ ꯇꯣ ꯃꯪꯒꯟꯒ ꯎꯁꯣꯏꯒ ꯀꯥꯡꯁꯨ
ꯎꯝ
ꯎꯇꯤ ꯆꯥꯏ ꯎꯇꯤ ꯎꯁꯣꯏ ꯎꯇꯤ
ꯎꯝ ꯑꯗꯨ ꯐꯖꯔꯦ ꯃꯤꯅꯤꯠ ꯑꯍꯨꯝ
ꯅꯪ ꯀꯩꯗꯧꯔꯤꯒꯦ
ꯑꯩꯝ ꯐꯝꯃꯤꯌꯦ ꯍꯨꯝ
ꯀꯥꯏꯗ
ꯐꯃꯨꯡꯗ ꯅꯪ ꯁꯨꯝ ꯍꯪꯉꯣ ꯊꯣꯏꯅꯥꯎꯕꯒ ꯑꯈꯣꯏ ꯕꯣꯛꯀ ꯑꯩꯒ
ꯉꯥꯎꯔꯧ ꯃꯥ ꯉꯥꯎꯔꯕ ꯃꯥꯜꯂꯝꯃꯅꯤ ꯑꯈꯣꯏꯁꯦ
ꯑꯗꯨ ꯅꯦ ꯍꯥꯢꯖꯦ
ꯇꯧꯔꯤ
ꯄꯩꯁꯥꯒꯤ ꯗꯃꯛꯇ
ꯑꯊꯤꯗ ꯑꯉꯥꯎꯕꯤ ꯍꯥꯏꯕꯗꯣ ꯑꯣꯏꯔꯤ
ꯃꯤꯌꯛ ꯇꯤ ꯌꯥꯔꯣ ꯃꯟ ꯇꯥꯔꯝ ꯃꯗꯤ
ꯊꯣꯛꯈ ꯌꯥꯔꯦ
ꯎꯝ
ꯁꯤꯖꯦ ꯑꯩꯅ ꯈꯟꯕꯗ ꯃꯣꯏꯅ ꯇꯥꯛꯁ ꯃꯌꯥꯝꯁꯦ ꯆꯦꯛ ꯇꯧꯔꯒ ꯄꯤꯔꯛꯀꯅꯤ ꯍꯥꯏꯕꯅꯦꯕ ꯄꯩꯁꯥꯗꯣ ꯆꯦꯛ ꯇꯧꯗꯣꯏꯁꯦ ꯏꯕꯅꯤ ꯁꯅꯩ ꯋꯥꯔꯤꯁꯦ ꯇꯥꯗꯣꯏ ꯑꯣꯏꯔꯝꯅꯤꯕ
ꯍꯣꯏ
ꯅꯣꯏ ꯇꯥꯔꯁꯨ ꯂꯥꯟꯅ ꯈꯜꯂꯅꯣꯅ ꯍꯥꯏ
ꯑꯈꯣꯏ ꯅꯣꯛꯅꯤꯡꯕꯒꯤꯅꯦ
ꯃꯥꯅꯤ ꯄꯩꯁꯥꯗꯤ ꯌꯥꯝ ꯄꯥꯝꯃꯦ
ꯑꯪ ꯆꯥꯟꯕꯤꯗꯨꯅ
ꯅꯪꯗꯤ ꯀꯔꯥꯏ ꯀꯔꯥꯏꯗ ꯀꯣꯏꯕ ꯆꯠꯅꯤꯡꯉꯤ
ꯑꯩꯔꯣ ꯂꯣꯛꯇꯥꯛ ꯇꯆꯠ ꯅꯤꯡꯉꯦ ꯑꯩꯗꯤ ꯂꯣꯛꯇꯥꯛꯀꯤ ꯂꯣꯛꯇꯥꯛꯀꯤ ꯏꯁꯤꯡ ꯏ ꯏ ꯃ ꯂꯥꯎꯕꯗꯣ ꯑꯗꯨꯗ ꯏꯔꯨ ꯖꯅꯤꯡꯉꯦ
ꯐꯤꯖꯨꯝꯗꯨꯗ
ꯍꯣꯏ ꯑꯗꯣ ꯑꯩꯈꯣꯏ ꯆꯠꯇꯣꯏꯗꯨꯕꯨ ꯑꯗꯨꯕꯨ ꯀꯔꯥ ꯑꯗꯨꯗꯣ ꯍꯠꯇꯔꯥꯕ ꯆꯠꯇꯣꯏꯁꯦ
ꯍꯠꯇ ꯆꯠꯇꯣꯏꯅꯤ ꯀꯩꯅꯣ ꯃꯊꯛ ꯌꯥꯎꯕꯤꯗꯨ
ꯃꯥꯟꯗꯦ ꯗ ꯅꯪꯁꯨ ꯍꯠ ꯃꯆꯥꯗꯨꯗ
ꯑꯣ ꯑꯩꯈꯣꯏꯅ ꯆꯠꯄ ꯍꯥꯏꯗꯤ ꯄꯤꯛꯅꯤꯛ ꯆꯞ ꯎꯗꯨꯔ
ꯍꯣꯏ
ꯑꯁ ꯑꯗꯨꯗꯤ ꯅꯠꯇꯦꯍꯦ
ꯑꯗꯨ ꯀꯥꯏꯒꯤꯅꯣ ꯃꯣꯢ ꯍꯥꯢꯗꯣ
ꯑꯗꯨꯝ ꯑꯗꯨ ꯃꯥ ꯑꯗꯨꯗꯤ ꯍꯤ ꯍꯣꯜꯂꯒ ꯃꯅꯨꯡ ꯆꯪꯗꯣꯏꯅꯦ ꯑꯩꯈꯣꯏ ꯃꯌꯥꯝ ꯆꯪꯉꯨ ꯆꯜꯂꯣꯢꯌꯦ ꯉꯥꯎꯔꯛꯀꯅꯨ
ꯍꯤ ꯍꯣꯜꯂꯒ ꯑꯗꯨꯝ ꯂꯣꯛꯇꯥꯛꯇꯣ ꯀꯣꯢ ꯀꯣꯏꯗꯣꯏꯕ
ꯎꯝ
ꯎꯝ
ꯅꯠꯇꯦꯌꯦ ꯑꯩꯈꯣꯏꯗꯤ ꯍꯤ ꯇꯣꯡꯉꯛꯑꯣꯏꯌꯦ ꯀꯔꯤꯅꯣ ꯃꯄꯥꯟꯗꯨꯗ ꯑꯗꯨꯝ ꯀꯣꯏꯆꯠ ꯆꯠꯄꯩ ꯋꯥꯔꯤꯅꯤ ꯀꯣꯏꯕ ꯆꯠꯄꯩ ꯋꯥꯔꯤꯅꯤ ꯀꯩꯅꯣ
ꯑꯗꯨꯗꯤ ꯀꯩꯗꯧꯗꯣꯏꯕ ꯂꯣꯛꯇꯥꯛ ꯆꯠꯂꯒ
ꯈꯪꯗꯦ ꯑꯗꯨ ꯀꯩꯗꯧꯗꯣꯏꯅꯣ ꯂꯣꯡ ꯗ꯭ꯔꯥꯚ ꯆꯠꯂꯨ ꯑꯁ ꯋꯥꯇꯔ ꯕꯥꯛ ꯑꯦ ꯁꯨꯃꯥꯡꯅ ꯈꯨꯗꯦꯡ ꯑꯃ ꯊꯥꯡꯗꯣꯛꯑ ꯏꯔꯨꯖꯧ ꯑꯗꯨꯏꯁꯔꯨꯛ
ꯌꯥꯔꯦ ꯈꯨꯗꯦꯡ ꯆꯟꯗꯕꯩꯅꯦ ꯍꯥꯏꯁꯦ
ꯈꯨꯗꯦꯡ ꯑꯆꯟꯕ ꯑꯃ ꯄꯤꯕꯤꯒꯦ ꯂꯥꯎ
ꯌꯥꯔꯦ ꯇꯟ
ꯀꯥꯡ ꯗꯦꯠ ꯀꯌꯥꯗꯅꯣ ꯍꯪꯉꯣ ꯅꯣꯏꯕꯣꯛꯇ ꯑꯝꯇ
ꯕꯣꯛ ꯀꯥꯡ ꯗꯦꯠ ꯀꯌꯥꯗꯅꯣ ꯁ ꯈꯪꯗꯦꯌꯦ
ꯑꯩꯈꯣꯏꯅ ꯋꯥꯔꯤ ꯁꯥꯟꯅꯩꯁꯤꯕꯨ ꯃꯤꯅꯤꯠ ꯀꯌꯥ ꯐꯥꯔꯒꯦ
ꯃꯉꯥ
ꯑꯁ
ꯑꯦ ꯑꯗꯨꯏꯁꯨ ꯊꯨꯢꯗꯨꯅꯦ
ꯇꯔꯨꯛꯂꯛ ꯁꯥꯟꯅꯗꯣꯏꯅꯤꯅꯦ ꯏꯕꯥꯅꯤ ꯇꯔꯥꯅꯤꯊꯣꯏꯔ
ꯈꯪꯗꯦ ꯇꯔꯨꯛꯂꯛꯅ ꯀꯩꯅꯣ ꯃꯉꯥꯔꯛꯅꯤ ꯀꯩꯅꯣ
ꯅꯪꯒꯤ ꯂꯨꯄꯥ ꯆꯥꯃꯅꯦꯕ ꯍꯧꯖꯤꯛꯁꯦ ꯀꯟꯅ ꯇꯥꯜꯂꯤꯁꯦ
ꯎꯝ
ꯑꯗꯨꯒ ꯑꯩꯅ ꯇꯧꯔꯛꯑꯒꯅ ꯑꯩꯅ ꯂꯨꯄꯥ ꯑꯩꯠꯇꯤ ꯇꯥꯜꯂꯤꯅꯦꯦꯕ ꯍꯧꯖꯤꯛꯁꯦ ꯁꯤ ꯇꯧꯋꯅꯣꯗ
ꯀꯩꯅꯣ ꯋꯥꯔꯤꯒꯤꯇ ꯍꯥꯏꯔꯛꯎ ꯅꯪ ꯀꯩꯗꯧꯔꯝꯃꯤꯅꯣ
ꯀꯩꯗꯧꯔꯝꯃꯤꯅꯣꯗꯣ ꯀꯌꯥꯔꯣ ꯁꯨꯗꯣꯔꯦ ꯀꯩꯅꯣ ꯇꯧꯋꯦ ꯍꯣꯔꯦꯟ ꯄꯨꯡ ꯑꯍꯨꯝ ꯃꯈꯥꯏꯗ ꯕꯣꯜ ꯌꯦꯡ ꯑꯌꯨꯛꯀꯤ
ꯀꯅꯥ ꯀꯅꯥ ꯂꯩꯒꯦ
ꯑ ꯕ꯭ꯔꯥꯖꯤꯜꯒ ꯃꯣꯔꯣꯀꯣꯒꯅꯤꯅꯦ
ꯑꯍꯨꯝꯃ ꯈꯥꯏꯗ
ꯍꯣꯏ ꯑꯌꯨꯛꯀꯤ ꯕ꯭ꯔꯥꯖꯤꯜꯒꯤ ꯕ꯭ꯔꯥꯖꯤꯜꯅ ꯍꯟꯗꯛ ꯑꯣꯏꯔ ꯕꯥꯔꯣ ꯃꯈꯥꯏꯗꯁꯨ ꯂꯩꯕꯅꯦ ꯑꯗꯣ ꯑꯗꯨꯗꯤ ꯌꯦꯡꯉꯔꯣꯏ
ꯕꯥꯔꯣ ꯃꯈꯥꯏ ꯀꯅꯥ ꯀꯅꯥ ꯂꯩꯒꯦ
ꯍ ꯃꯈꯥꯏꯗꯤ ꯅꯨꯡꯉꯥꯏꯇꯕ ꯉꯥꯛꯇꯣꯔꯔꯝꯅꯤꯗꯤ
ꯍꯣꯏ ꯃꯥꯁꯨ ꯅꯨꯡꯉꯥꯏꯇꯕꯦ ꯗꯦꯠ ꯐꯣꯔꯇꯤꯟꯁꯦ ꯀꯩ ꯀꯩ ꯂꯩꯒꯦ
ꯍꯌꯦꯡꯅꯦ ꯗꯦꯠ ꯐꯣꯔꯇꯤꯟꯖꯦ ꯑꯗꯨ ꯕꯥꯖꯤꯜ ꯃꯣꯔꯣꯛꯀꯣ
ꯑꯗꯨ ꯌꯦꯡꯅꯦ
ꯑꯗꯨꯅꯦ
ꯀꯥꯏꯗꯤ ꯌꯦꯡꯉꯤꯅꯣ ꯅꯣꯏ
ꯀꯩꯅꯣꯃ ꯋꯦꯕꯁꯥꯏꯠ ꯑꯃꯗꯣ ꯆꯪꯉꯦ ꯑꯗꯨꯒ ꯗꯥꯎꯟꯂꯣꯗ ꯇꯧꯔꯒ ꯌꯦꯡꯉꯦꯕ
ꯎꯝ ꯌꯥꯕ꯭ꯔꯣ ꯗꯨꯝ
ꯌꯥꯏ
ꯑꯁ ꯑꯩꯗꯤ ꯌꯦꯡꯅꯤꯡꯗꯦꯅꯦ ꯁꯣꯇꯥꯥꯕꯤꯝ ꯑꯣꯏꯅ ꯌꯦꯡꯉꯒ ꯂꯩꯔꯨꯔꯒꯦ ꯑꯩꯗꯤ ꯂꯋꯥꯏ ꯅꯨ ꯄꯨꯅꯤꯡꯅꯦ
ꯎꯝ ꯑꯗꯨꯗꯤ ꯍꯥꯏꯕ ꯌꯥꯕ꯭ꯔꯥ ꯁꯤꯗ
ꯈꯪꯗꯦ ꯑꯩꯈꯣꯏꯒꯤ ꯃꯩꯇꯩꯂꯣꯟꯗ ꯂꯋꯥꯏ ꯍꯥꯏꯕꯁꯤ ꯌꯥꯝ ꯐꯖꯕ
ꯌꯥꯔꯦ ꯌꯥꯔꯦ ꯀꯣꯜ ꯂꯨꯄ ꯌꯥꯡꯈꯩ ꯥꯃꯥꯏ ꯀꯛꯆꯔꯛꯁꯅꯤ ꯑꯗꯨꯗꯩꯗꯤ ꯑꯩ ꯄꯩꯁꯥ
ꯑꯗꯣ ꯅꯣꯏꯗꯨꯨꯏ ꯁꯤꯗ ꯑꯩ ꯀꯩ ꯋꯥꯔꯤꯅꯣꯕ ꯁꯥꯗꯣꯏꯁꯦ ꯁꯨꯃꯥꯏꯅ ꯁꯥꯗꯣꯏꯅꯤ ꯑꯩꯈꯣꯏꯗꯤ ꯈꯔ ꯐꯩ
ꯅ ꯑꯗꯨ ꯁꯨꯝ ꯁꯥꯔꯛꯑꯗꯤ ꯑꯦꯛꯁꯄꯔꯠ ꯑꯣꯏꯔꯛꯑꯅꯤꯍꯦ
ꯏꯤꯁ
ꯑꯗꯣ ꯑꯩꯅ ꯍꯦꯟꯊꯣꯏꯁꯨ ꯌꯥꯎꯍꯟꯒꯦ ꯇꯧꯔꯒ ꯃꯣꯏ ꯑꯦꯄꯜꯗ ꯍꯥꯞꯄ ꯌꯥꯗꯦꯌꯦ ꯑꯗꯣ ꯑꯦꯄꯜ ꯄꯥꯏꯕ ꯃꯤ ꯃꯌꯥꯝ ꯁꯥꯏ ꯍꯥꯏꯕ
ꯑꯁ ꯑꯩ ꯑꯩꯈꯣꯏ ꯃꯥꯗ ꯇꯧ ꯑꯩꯈꯣꯏꯃꯥꯏꯖꯦ ꯍꯥꯞꯄꯖꯤꯔ ꯈꯪꯗꯦ
ꯑꯩꯈꯣꯏꯒꯤꯁꯤ ꯑꯩꯈꯣꯏ ꯍꯥꯞꯄꯣ ꯑꯗꯨꯒ ꯅꯪ ꯅꯣꯏ ꯃꯥꯅ ꯉꯥꯡꯕꯤꯔꯛꯑꯅꯤ ꯑꯁ ꯊꯣꯏꯕꯤꯆꯥ ꯇꯥꯅꯤꯡꯗꯦ ꯑꯝꯇ ꯆꯠꯂ ꯄꯣꯊꯥꯒꯦ
ꯍꯥꯏꯔꯣꯏꯍꯦ ꯃꯥꯥꯏ ꯐꯣꯟ ꯊꯝꯃꯒ ꯆꯕꯦꯡ ꯆꯕꯦꯡ ꯑꯗꯨꯝ ꯉꯥꯡꯅꯌꯥꯏ
ꯎꯝ
ꯎꯝ
ꯍꯋꯥꯏ ꯊꯣꯡꯉꯒ ꯕꯣꯔꯥ ꯍꯧꯒꯦ ꯇꯧꯔꯤ
ꯕꯣꯔꯥ ꯆꯥꯅꯤꯡꯉꯦ
ꯆꯥꯁꯤ ꯂꯥꯛꯑꯣ
ꯇꯜꯂꯦ ꯑꯗꯨꯗꯤ
ꯅꯪ ꯀꯩ ꯂꯝꯗꯩꯅꯣ ꯔꯤꯃꯥ
ꯑꯩ ꯈꯨꯔꯥꯏ ꯊꯥꯡꯖꯝ ꯂꯩꯀꯥꯏꯗꯩꯅꯦ
ꯎꯝ
ꯎ ꯃꯤꯒ ꯇꯦꯛꯁ ꯊꯥꯅꯕꯒꯤ ꯋꯥꯔꯤꯗꯤ ꯁꯥꯟꯅ ꯌꯥꯗꯖꯥꯠꯂ
ꯌꯥꯅꯤ
ꯑꯗꯨ ꯇꯜꯂꯦꯅꯦ ꯖꯁ ꯅꯣꯔꯃꯦꯜꯂꯤ ꯁꯥꯟꯅꯩꯌꯦꯕ ꯏꯆꯝ ꯆꯝꯅ
ꯎꯝ
ꯃꯥꯏꯗꯣ ꯁꯥꯎꯕ ꯈꯣꯠꯄꯗꯤ ꯇꯧꯗꯦ
ꯑꯗꯣ ꯅꯪꯅ ꯊꯦꯝꯗꯅ ꯇꯧꯕꯤꯔꯤꯔꯥ
ꯊꯦꯝꯗꯦ
ꯇꯦꯟꯁꯟ ꯂꯩꯒꯥꯏꯅ ꯍꯥꯏꯔꯛꯏꯔ
ꯍꯥꯏꯗꯤꯌꯦ
ꯀꯩ ꯍꯥꯏꯅꯩꯕ ꯑꯗꯨ
ꯔꯨꯝ ꯅꯝꯕꯔ ꯇ꯭ꯋꯦꯟꯇꯤꯐꯣꯔꯒꯤ ꯑꯗꯣ ꯎꯝ ꯀꯩꯕ ꯐꯤꯂꯝ ꯐꯣꯔꯝꯅ ꯑꯃꯨꯛ ꯊꯤꯡꯖꯤꯜꯂꯦꯅ ꯇꯧꯔꯤ ꯃꯥꯜꯂꯦ ꯑꯗꯨꯒꯤ ꯑꯗꯨꯕꯨ ꯈꯔꯕꯨꯗꯤ ꯍꯥꯏꯕꯤꯒꯤꯕꯅꯦꯗ
ꯀꯩꯒꯤ ꯊꯤꯡꯖꯜꯂꯤꯕ
ꯈꯪꯗꯤꯌꯦ ꯑꯃ ꯑꯣ ꯀꯩꯅꯣ ꯀꯦꯃꯦꯔꯥꯃꯦꯟꯗꯣ ꯃꯃꯤꯡ ꯆꯜꯂꯝꯗ꯭ꯔꯦ ꯍꯥꯏꯕ꯭ꯔꯥ ꯀꯩꯅꯣ
ꯑꯗꯨ ꯀꯣꯛ ꯆꯟꯖꯜꯂ ꯂꯣꯏꯔ ꯑꯗꯨ ꯀꯩꯗꯧꯔꯒꯦ
ꯃꯣꯏ ꯃꯔꯩ ꯃꯔꯥꯡ ꯌꯥꯝ ꯇꯧꯕꯅꯦ ꯐꯤꯂꯝ ꯐꯣꯔꯝ ꯑꯗꯨꯒꯤ
ꯑꯣꯔꯖꯤꯠ ꯕꯥꯕꯨꯗ ꯉꯥꯡꯅꯍꯟꯕꯤꯌꯨ ꯍꯥꯏꯌꯨ ꯌꯥꯗ꯭ꯔꯣ
ꯎꯝ ꯑꯣꯖꯤꯠꯕꯥꯕꯨꯅ ꯀꯩꯗꯧꯗꯣꯏꯕ ꯑꯣꯖꯤꯠꯕꯥꯕꯨꯅꯒ ꯆꯠꯅꯗꯦ ꯑꯐ ꯐꯤꯂꯝꯒꯤ ꯍꯅꯨꯕꯖꯤꯡꯗꯣ ꯑꯗꯨꯅ
ꯎꯝ
ꯑꯗꯣ ꯌꯥꯅꯔꯝꯃꯅꯤ ꯑꯩ ꯊꯦꯡ ꯊꯦꯡꯒꯦ
ꯑꯗꯨꯒ ꯁ ꯃꯥꯗꯣ ꯄꯨꯊꯥꯡ ꯉꯝꯃꯛꯇꯗꯅ ꯊꯕꯛ ꯐꯥꯈ꯭ꯔꯖꯠꯅꯤ
ꯍꯣꯏ ꯑꯗꯨꯃꯥꯏꯅ
ꯑꯗꯨꯝ ꯐꯖꯅ ꯇꯤꯟꯅꯔꯦ
ꯐꯖꯅ ꯑꯗꯨꯝ ꯍꯥꯏꯅꯩ
ꯑꯗꯨꯗꯤ ꯁꯇꯦꯇꯁ ꯌꯦꯡꯕꯁꯨ ꯌꯥꯔꯅꯤ
ꯃꯥꯏꯗꯤ ꯌꯦꯡꯉꯦ ꯑꯩꯗꯤ ꯌꯦꯡꯗꯦꯗ
ꯌꯦꯡꯂꯛꯇꯕ
ꯌꯦꯡꯗꯦ
ꯌꯦꯡꯀꯅꯤꯍꯦ ꯃꯥꯁꯨ
ꯑꯗꯨꯟꯅ ꯐꯥꯔꯦ ꯑꯩ
ꯎꯝ ꯑꯦꯟꯗꯤ ꯗꯤ ꯊꯥꯅꯗ꯭ꯔꯣ
ꯊꯥꯅꯗꯦꯍꯦ
ꯀꯩꯝ ꯊꯥꯃꯛ ꯇ꯭ꯔꯣ ꯉꯔꯥꯡ ꯍ
ꯉꯁꯥꯏ ꯊꯝꯃꯛꯑꯝꯃꯦ ꯑꯩꯅ ꯅꯣꯏ ꯂꯣꯏꯅ ꯍꯥꯏ ꯇꯧꯕ
ꯎꯝ ꯀꯔꯤꯕ
ꯎ ꯑꯃ ꯑꯗꯨ ꯇꯥꯏ ꯀꯩꯅꯣ ꯗꯥꯏꯔꯦꯛꯀꯤ ꯊꯝꯕ ꯅꯠꯇꯦ ꯑꯃ ꯁꯦꯛ ꯊꯣꯛꯄ ꯅꯨꯃꯤꯠꯇꯣ
ꯎꯝ
ꯑꯗꯨꯗ ꯑꯩꯅ ꯍꯥꯏꯗꯅ ꯍꯥꯏꯕꯗꯤ ꯑꯃ ꯏꯅꯣꯁꯦꯟ ꯇꯁꯅ ꯑꯃ ꯔꯤꯜꯁ ꯑꯃ ꯊꯦꯡꯅꯩꯌꯦꯕꯀꯣ ꯅꯪꯁꯨ ꯂꯥꯏꯔꯤꯛ ꯇꯧꯔꯝ ꯀꯩꯅꯣꯝ ꯇꯧꯋꯦ ꯑꯗꯨꯗꯣ
ꯎꯝ
ꯑꯃ ꯍꯦꯟ ꯍꯦꯟ ꯇꯆꯁ ꯇꯧꯕꯗꯣ
ꯎꯝ
ꯑꯗꯨꯒꯤꯗꯣ ꯇꯧꯔꯒ ꯊꯝꯃꯦ ꯑꯗꯨꯒ ꯑꯗꯨꯒꯤ ꯁꯦꯛ ꯊꯣꯛꯄ ꯅꯨꯃꯤꯠꯇꯣ ꯑꯗꯨꯗꯣ ꯒꯦꯁ ꯋꯥꯠ ꯀꯥꯏꯅ ꯍꯥꯏꯔꯒꯀꯣ ꯑꯗꯨꯒꯤ ꯑꯦꯛꯖꯥꯝꯗꯣ ꯔꯤꯁ ꯀꯨꯇꯤꯅꯤ ꯊꯥꯅꯩ ꯀꯥꯏꯅ ꯍꯥꯏꯔꯒ ꯃꯥꯅ ꯗꯤꯟ ꯀꯩꯕ ꯑꯗꯤꯟ ꯒꯦꯠ ꯏꯠ ꯍꯥꯏꯕ꯭ꯔꯥ ꯀꯥꯟꯒꯦꯗꯤꯠ ꯍꯥꯏꯕ꯭ꯔꯥ ꯑꯗꯨꯃꯥꯏꯅ ꯊꯝꯃꯦ
ꯃꯥ ꯂꯧꯁꯟꯕ ꯉꯝꯃꯝꯃꯔꯣꯏ ꯅꯪ ꯍꯥꯏꯗꯣ
ꯍꯣꯏ ꯃꯥ ꯈꯪꯉꯝꯃꯣꯏꯕ ꯅꯤꯡ ꯖꯪꯉꯝꯃꯣꯏꯕ ꯑꯗꯨ
ꯎꯝ
ꯑꯗꯨꯏꯅꯦꯕ ꯑꯗꯩꯗꯤ ꯑꯗꯨꯝ ꯊꯝꯃꯦ ꯗ꯭ꯔꯦꯗ
ꯃꯥꯏ ꯀ꯭ꯔꯁꯁꯤꯕꯨ ꯑꯃꯃꯨꯛ ꯂꯩꯔꯖꯥꯠꯂ ꯈꯪꯗꯦ
ꯑ ꯑꯥꯎ
ꯎ
ꯌꯥꯝꯃꯟꯒꯔꯦ ꯃꯥꯥꯏꯖꯤ ꯀꯥꯅ ꯑꯗꯨ ꯑꯩꯅꯅꯦ ꯍꯣꯏ ꯑꯗꯣ ꯑꯩꯅꯅꯦꯀꯣ ꯍꯥꯏꯗꯤ ꯈꯤꯇꯪ ꯔꯤꯂꯦꯇꯦꯠ ꯑꯣꯏꯕ ꯊꯝꯕꯁꯦ
ꯎꯝ
ꯀꯩꯅꯣꯒꯤ ꯃꯇꯥꯡꯗ ꯑꯥ ꯀꯃꯥꯏꯅ ꯍꯥꯏꯗꯣꯏꯅꯣ ꯍꯦ ꯑꯗꯨꯝ ꯈꯪꯉꯣ ꯑꯥ ꯊꯝ ꯔꯤꯂꯦꯇꯦꯠ ꯑꯣꯏꯕ ꯊꯝꯕꯁꯦ ꯈꯪꯕ꯭ꯔꯥ ꯑꯗꯨꯝ ꯀꯣꯏꯁꯟ ꯇꯧꯕꯩ ꯇꯥꯏꯞꯇ ꯊꯝꯃꯛ ꯁꯥꯥꯅꯤ
ꯀꯣꯏꯁꯟ ꯑꯗꯨ ꯀꯩꯒꯤꯅꯣ ꯀꯥꯏꯅ